ꯀꯩꯗꯧꯔꯤꯅꯣ
ꯎꯝ ꯑꯣꯏꯕꯒ ꯂꯩꯌꯦ꯫
ꯏꯁꯄꯦ ꯀꯗꯥꯏ ꯆꯠꯂꯨꯒꯦ꯫
ꯉꯁꯤ ꯁꯨꯝ ꯑꯃꯨꯛ ꯀꯩꯅꯣꯗ ꯂꯧꯗ ꯆꯠꯂꯦ
ꯑꯣ
ꯀꯩꯁꯨ ꯇꯧꯅꯤꯡꯉꯥꯏ ꯂꯩꯇꯕꯅꯤꯅ
ꯅꯨꯡꯉꯥꯏꯕ ꯃꯥꯜꯂꯦꯀꯣ ꯑꯗꫭ ꯑꯩꯈꫭꯏꯒꯤꯗꫭ
ꯅꯪꯗꯤ ꯍꯜꯂꯛꯄ ꯀꯨꯏꯔꯥꯕ꯭ꯔꯣ꯫
ꯍꯜꯂꯛꯄꯗ ꯉꯥꯏꯔꯤꯌꯦ ꯀꯨꯏꯗ꯭ꯔꯦ ꯌꯥꯝꯅ ꯀꯨꯏꯕ ꯑꯣꯏꯗ꯭ꯔꯤ
ꯑ ꯅꯪꯒꯤ ꯏꯁꯇꯦꯇꯁ ꯎꯔꯦ ꯑꯩ
ꯑꯦ
ꯌꯥꯝ ꯅꯨꯡꯉꯥꯏꯅ ꯆꯠꯄ ꯃꯥꯜꯂꯦ
ꯅꯨꯡꯉꯥꯏꯌꯦ ꯌꯥꯝ ꯅꯨꯡꯉꯥꯏ ꯑꯩꯈꯣꯏ ꯑꯍꯨꯝ ꯆꯠꯂꯦ ꯑꯗꯨꯒꯤ ꯑꯩꯈꯣꯏꯒꯤ ꯏꯃꯥꯟꯅꯕ ꯑꯅꯤ ꯌꯥꯎꯋꯦ ꯃꯣꯏꯒ ꯆꯠꯃꯤꯟꯅꯕ
ꯍꯤ ꯍꯤ ꯍꯤ
ꯏ ꯏ ꯏ ꯏ ꯏ ꯅꯣ ꯅꯣ ꯅꯣ ꯅꯪꯅ ꯈꯜꯂꯤꯗꯣ ꯂꯥꯜꯂꯦꯀꯣ ꯑꯗꯨꯒꯨꯝꯕ ꯅꯠꯇꯦ
ꯍꯣꯏ ꯑꯗꯨ ꯏꯃꯥꯟꯅꯕꯤꯅꯦ
ꯑꯩ ꯀꯅꯥꯔꯣ ꯃꯥꯅꯦ ꯍꯥꯏꯒꯦ
ꯅꯣꯛꯏꯗꯣ ꯑꯩꯁꯨ ꯈꯪꯉꯤꯅꯤꯅꯦ ꯄ ꯍꯥꯏꯔꯣ ꯍꯥꯏꯔꯣ
ꯌꯥꯝ ꯅꯨꯡꯉꯥꯏꯅ ꯑꯦꯟꯖꯣꯏ ꯇꯧꯈ꯭ꯔꯕ꯭ꯔꯣ ꯉꯁꯤ
ꯇꯧꯈ꯭ꯔꯦ ꯇꯧꯈ꯭ꯔꯦ
ꯑꯆꯥ ꯑꯆꯥ ꯑꯩꯡ ꯂꯣꯇꯥꯁ ꯍꯣꯁꯇꯦꯜꯗ ꯂꯣꯇꯥꯁꯇ ꯄꯨꯔꯛꯑꯝꯒꯅꯤ
ꯎꯝ
ꯈꯪꯉꯕ
ꯌꯥꯝ ꯈꯪꯉꯀꯣꯅꯗꯤ ꯄꯨꯔꯛꯑꯦ ꯃꯌꯥꯝ ꯄꯨꯔꯛꯑꯦ ꯐꯖꯥꯠꯅꯤ ꯑꯩ ꯍꯣꯔꯦꯟ ꯐꯣꯠꯇ ꯀꯥꯄ ꯊꯥꯕꯤꯒꯦ
ꯍ ꯍꯣꯏ
ꯉꯁꯥꯏꯅꯦ ꯈꯪꯕ꯭ꯔꯥ ꯑꯗꯨꯒꯤ ꯃ ꯑꯥ ꯐꯥꯝꯒꯤ ꯑꯗꯨꯒꯤ ꯍꯐꯝꯒꯤ ꯃꯅꯥꯛꯇ ꯐꯝꯕꯗꯣ
ꯎꯝ
ꯃꯥꯒꯤ ꯅꯨꯡꯁꯤꯠꯇꯣ ꯊꯝꯕꯥꯜꯒꯤ ꯃꯅꯥ ꯉꯥꯛꯇ ꯈꯨꯅꯨꯡꯁꯤꯃ ꯈꯨꯐꯖꯃ ꯂꯣꯏꯔꯦ ꯅꯨꯡꯉꯥꯏ ꯑꯦꯦꯛ ꯈꯪꯕ꯭ꯔꯥ
ꯌꯥꯝ ꯌꯥꯝꯅ ꯀꯩꯅ ꯀꯩ ꯍꯥꯏꯁꯤꯔꯥ ꯌꯥꯝ ꯔꯣꯃꯥꯟꯇꯤꯛ ꯑꯣꯏꯕꯒꯤ ꯁꯤꯟ ꯑꯃꯅꯤꯅꯦ
ꯃꯥꯅꯦ ꯑꯩ ꯅꯨꯡꯉꯥꯏꯈ꯭ꯔꯣꯖꯥꯠꯅꯤ
ꯑꯁ ꯅꯃꯅꯕꯤꯔ ꯑꯃ ꯅꯣꯏ ꯑꯍꯨꯝ ꯐꯣꯠꯇꯣ ꯀꯥꯞꯃꯤꯟꯅꯗ ꯁꯝꯊꯦꯟꯕ ꯑꯃꯁꯨꯝ ꯃꯤꯌꯥꯕꯨ ꯃꯜꯂꯦꯀꯣ
ꯌꯥꯎꯌꯦ
ꯅꯪꯒꯤ ꯔꯨꯝ ꯃꯦꯠ ꯀꯔꯝꯕꯅꯣ ꯑꯗꯨ ꯑꯅꯤꯗꯨꯗ
ꯑꯩꯒꯤ ꯔꯨꯝꯃꯦꯠꯇꯣ ꯑꯩꯒ ꯊꯪꯅꯕꯗꯣ
ꯆꯥ ꯆꯥ ꯆꯥ
ꯑꯩꯗꯤ ꯈꯪꯉꯤꯅ
ꯅꯥꯡ ꯅꯪ ꯑꯣꯏꯔꯝꯒꯅꯤꯅ ꯑꯗꯨꯝ ꯌꯦꯡꯕꯗ ꯈꯪꯉꯤ ꯁꯤꯡꯒꯜ ꯊꯥꯔꯛ ꯐꯥꯒꯂꯛꯄꯗ
ꯎꯝ
ꯎꯝ ꯑꯗꯨꯝ ꯐꯖꯔꯦ ꯚ꯭ꯌꯨꯗꯨꯒ ꯀꯩꯀꯥꯗꯨꯒ
ꯎꯝ
ꯃꯅꯝꯕꯨꯗꯤ ꯂꯥꯛꯇ꯭ꯔꯦ
ꯃꯅꯝꯗꯣ ꯕꯣꯇꯜꯗ ꯍꯥꯞꯄꯒ ꯄꯨꯔꯨ ꯌꯥꯔꯝꯃꯗꯤꯀꯣ ꯑꯩꯅ ꯄꯨꯔꯒ ꯑꯩꯈꯣꯏ ꯔꯨꯝꯗ ꯑꯗꯨꯝ ꯊꯝꯒꯗꯕꯅꯦ
ꯑꯁ ꯃꯤꯝꯁꯇ ꯃꯌꯥꯝ ꯂꯩꯕꯅꯦ ꯇꯨ ꯊꯥꯎꯖꯟ ꯎꯝ ꯀꯩꯅꯣꯒꯤ ꯇꯨꯊꯥꯎꯖꯟ ꯇ꯭ꯋꯦꯟꯇꯤꯒꯤ ꯏꯌꯥꯔ ꯕꯦꯒ ꯂꯩꯕꯗ
ꯎꯝ
ꯄ꯭ꯂꯥꯁꯇꯤꯗ ꯍꯜꯂꯒ ꯃꯤ ꯑꯃ ꯇꯧꯔ ꯑꯗꯒꯤ ꯆꯠꯄꯅꯤ ꯑꯗꯨꯒꯤ ꯑꯗꯨꯃꯥꯏꯅ ꯇꯧꯔꯅ ꯅꯪꯁꯦ
ꯎꯝ ꯑꯩ ꯏꯁꯥꯅ ꯄꯥꯝꯗꯕ ꯆꯠꯄ ꯉꯥꯝꯗꯕꯅꯤꯅ ꯑꯋꯥꯕ ꯀꯌꯥꯝꯃ ꯊꯦꯡꯅ ꯇꯥꯔꯁꯨ
ꯅꯪ ꯉꯁꯤ ꯆꯠꯄ ꯀꯩꯅꯣꯒꯤ ꯍꯧꯕꯗꯒꯤ ꯂꯣꯏꯕ ꯐꯥꯎ ꯑꯦꯛꯁ ꯄꯦꯟ ꯇꯧꯔꯑꯣ
ꯉꯁꯤꯔꫭ
ꯄꯥꯁꯦ
ꯑꯌꯨꯛ ꯉꯟꯇꯥꯅ ꯍꯧꯒꯠꯂꯦ ꯑꯁ ꯌꯥꯝ ꯋꯥꯏꯔꯦ ꯉꯔꯥꯡ ꯊꯦꯡꯅ ꯇꯨꯝꯕꯒꯤꯀꯣ
ꯑꯥ
ꯑꯥ ꯋꯥꯔꯦ ꯇꯨꯝꯅꯤꯡꯉꯦ ꯑꯗꯨꯝ ꯇꯨꯝꯅꯤꯡꯉꯦ ꯇꯨꯝꯅꯤꯡꯉꯒ ꯇꯨꯝꯅꯤꯡꯕꯗꫭ ꯇꯨꯝꯅꯤꯡ ꯇꯨꯝꯅꯤꯡꯅ ꯑꯗꯨꯝ ꯇꯨꯏꯁꯟ ꯆꯠꯂꯦ
ꯎꯝ
ꯇꯨꯏꯁꯟ ꯍꯜꯂꯛꯑꯦ ꯑꯗꯨꯒ ꯆꯥꯛ
ꯀꯩꯀꯥ ꯊꯣꯡꯉꯦ ꯂꯥꯏ ꯗꯨꯛ ꯀꯩꯀꯥ ꯊꯥꯔꯦ
ꯎꯝ
ꯑꯗꯒꯤ
ꯆꯥꯛ ꯀꯩꯀꯥ ꯊꯣꯡꯕ ꯂꯣꯏꯔꯒ ꯆꯥꯛ ꯆꯥꯊꯣꯛꯑꯦ ꯆꯥꯛ ꯆꯥꯊꫭꯛꯑꯒ ꯉꯥꯛꯇꯪ ꯄꯣꯊꯥꯔ ꯇꯨꯝꯅꯤꯡꯕꯒꯤ ꯑꯗꯨꯒ ꯑꯗꯨꯝ ꯂꯣꯏꯁꯤꯜꯂꯦ ꯂꯣꯏꯁꯟꯕ ꯂꯣꯏꯔꯒ ꯏꯃꯥꯟꯅꯕꯤꯗꯣ ꯃꯁꯝ ꯇꯦꯟꯕꯤꯗꯣ ꯃꯥꯅ ꯀꯩꯅꯣ ꯄꯨꯔꯛꯑꯦ ꯑꯥ ꯈꯦꯆꯤꯗꯣ ꯈꯪꯕ꯭ꯔꯥ
ꯑꯥ
ꯀꯥꯡꯒꯤ ꯆꯥꯕꯗꯣ ꯑꯗꯨꯒꯕ ꯑꯗꯨ ꯈꯦꯖꯤꯅꯦ ꯂꯩꯔ ꯄꯨꯔꯛꯑꯦ ꯈ꯭ꯔꯦꯆꯤ ꯃꯌꯣꯝ ꯇꯔꯨꯛ ꯃꯉꯥ ꯂꯩꯔꯛꯑꯦꯀꯣ ꯑꯗꯒꯤ ꯄꯣꯠ ꯆꯩꯩ ꯀꯩꯀꯥ ꯏꯁꯤꯡ ꯀꯩꯀꯥ ꯄꯨꯔꯛꯑꯦ ꯑꯗꯩ ꯑꯩꯈꯣꯏꯒꯤ ꯃꯅꯥꯛꯇ ꯁꯤꯡꯖꯨ ꯌꯣꯟꯕꯗꯣ ꯈꯪꯉꯤꯅ ꯁꯤꯡꯖꯨ ꯑꯍꯥꯎꯕꯗꫭ ꯅꯪ ꯆꯥꯔꯕ ꯅꯥ ꯃꯄꯥꯟꯗ
ꯑꯩ ꯑꯗꯨꯕꯨꯗꯤ ꯈꯪꯗꯦ ꯑꯗꯨꯕꯨꯗꯤ
ꯎꯝ ꯑꯁꯣꯝ ꯀꯩꯅꯣꯔꯣꯝ ꯆꯠꯐꯝꯒꯤꯗꯣ ꯑꯃ ꯍꯥꯏꯒꯠꯐꯝꯗꫭ ꯑꯗꯨꯗ ꯌꯥ ꯑꯥ ꯁꯤꯡꯖꯨ ꯂꯩꯔꯦ ꯁꯤꯡꯖꯨ ꯃꯌꫭꯝ ꯑꯅꯤ ꯂꯩꯔꯦ ꯑꯗꯒꯤ ꯆꯠꯂꯦ ꯃꯣꯏ ꯉꯥꯏꯔꯝꯃꯦꯕꯀꯣ ꯏꯃꯥꯟꯅꯕꯈꯩꯗꯣ ꯂꯝꯕꯤꯗ ꯑꯗꯨꯒꯅꯦ ꯆꯠꯃꯤꯟꯅꯔꯦ ꯑꯩꯈꯣꯏ ꯃꯉꯥꯗꯣ ꯃꯐꯝ ꯌꯧꯔꯦ ꯐꯝꯃꯦ ꯑꯗꯒꯤ ꯆꯥꯅꯤꯡꯉꯥꯏ ꯀꯩꯀꯥꯗꫭ ꯆꯥꯔꯦ ꯈꯦꯆ꯭ꯔꯤꯅꯦ ꯁꯤꯡꯖꯨꯅꯦ ꯍꯩꯅꯧꯅꯦ ꯊꯝꯆꯦꯠ ꯀꯩꯀꯥꯁꯨ ꯆꯥꯔꯦ ꯑꯗꯨꯒ ꯑꯗꯨꯃꯥꯏꯅ ꯇꯧꯔꯦ
ꯂꫭꯏꯔꯦ
ꯀꯔꯤ ꯍꯥꯏꯅꫭ ꯀꯔꯌꯥ ꯑꯗ
ꯍꯜꯂꯣ
ꯌꯦꯁ ꯑꯗꯨꯅꯤꯗ
ꯑꯆꯥ ꯑꯗꯨꯒ ꯑꯩꯉꯣꯟꯗ
ꯌꯥꯝ ꯋꯥ
ꯆꯠꯆꯦꯅ ꯅꯣꯏ ꯈꯛꯇ ꯅꯨꯡꯉꯥꯏꯔꯒ ꯆꯠꯈꯤꯦ ꯁꯤꯅꯦꯕ ꯅꯪ
ꯍꯝ ꯍꯝ ꯍꯝ ꯑꯩꯈꯣꯏꯗꯤ ꯑꯩꯗꯤ ꯏꯃꯥꯟꯅꯕꯤꯒ ꯆꯠꯄꯁꯦ ꯌꯥꯝ ꯄꯥꯝꯃꯦ ꯑꯗꯨꯅꯅꯤ
ꯐꯩꯌꯦ ꯐꯩꯌꯦ ꯑꯗꯨ ꯑꯗꯨꯗꯅ ꯎꯝ ꯄꯨꯡ ꯀꯌꯥ ꯍ ꯍꯂꯏꯅꯣ
ꯍꯜꯂꯛꯄꯗ ꯄꯨꯡ ꯃꯉꯥ ꯍꯦꯜꯂꯦ
ꯄꯨꯡ ꯃꯉꯥ ꯍꯦꯜꯂꯦ
ꯎꯝ ꯑꯗꯨꯒ ꯂꯤꯛꯂꯥꯗ ꯆꯥꯕ ꯑ
ꯎꯝ
ꯂꯤꯛꯂꯥꯗ ꯆꯥꯊꯛꯑꯦ
ꯑꯩꯈꯣꯏ ꯀꯦꯝꯄꯁ ꯃꯅꯨꯡꯗ ꯆꯠ ꯆ ꯐꯩꯌꯦ ꯐꯩꯌꯦ
ꯎ
ꯀꯦꯝꯄꯁ ꯃꯅꯨꯡꯗ ꯀꯩꯅꯣ ꯀꯦꯐꯦ ꯑꯃ ꯅꯅ ꯍꯥꯡꯉꯦꯅꯁꯨ ꯃꯥꯜꯂꯦꯀꯣ
ꯑꯃꯛꯗꯧ
ꯑꯣꯗꯤꯇꯣꯔꯤꯌꯝꯒꯤ ꯀꯩꯅꯣꯗ ꯃꯅꯥꯛꯛꯇ
ꯍꯥꯡꯉꯦ
ꯎ ꯆꯪꯪꯂꯉꯨꯕ꯭ꯔꯥ ꯑꯗꯨꯗꯗꯤ ꯅꯣꯏꯗꯤ
ꯆꯪ
ꯑꯣ ꯑꯍꯥꯎꯕ ꯂꯩ ꯌꯥꯝꯕ꯭ꯔꯥ ꯑꯗꯨꯗꯁꯨ ꯀꯩ ꯀꯩ ꯌꯣꯟꯒꯦ
ꯌꯣꯟꯕꯅꯦ ꯑꯗꯨꯝ ꯀꯩꯅꯣ ꯌꯣꯜꯂꯦ ꯂꯥꯐꯤꯡꯗꯣ ꯈꯪꯕ꯭ꯔꯥ
ꯍꯥꯥ
ꯂꯥꯐꯤꯤꯡ ꯂꯥꯐꯤ
ꯈꯪꯗꯦ
ꯈꯪꯗꯣꯛꯑꯦ ꯑꯆꯥꯄꯣꯠꯠꯇꯣ
ꯎꯝ ꯈꯪꯗꯦ
ꯂꯣꯏꯔꯤꯍꯦ ꯅꯪꯁꯨ ꯍꯝ
ꯍ ꯑꯆꯄꯣ ꯄꯣꯛꯆꯗꯅ ꯑꯩꯈꯣꯏꯗꯤ
ꯀꯩꯒꯤꯅ ꯍꯥꯏꯁꯦ ꯀꯩꯒꯤꯅ ꯍꯥꯏꯁꯦ
ꯅꯨꯄꯥꯅꯤꯅ
ꯀꯩꯅꯣ ꯍꯥꯏꯁꯤꯕꯣ ꯅꯨꯄꯥ ꯑꯣꯏꯔꯁꯨ
ꯎꯝ ꯈꯪꯉꯦꯗ ꯑꯗꯨꯝ ꯀꯩꯅꯣꯗ ꯀꯦꯐꯦꯗ ꯆꯪꯉꯒ ꯆꯥꯎꯠꯄꯣꯠ ꯆꯥꯅꯤꯡꯉꯥꯏ ꯄꯥꯛ ꯆꯠꯇꯦꯗ ꯑꯩꯈꯣꯏ ꯁꯨꯝ ꯀ꯭ꯂꯥꯁꯃꯦꯠꯁꯤꯡ ꯈꯔ ꯄꯨꯜꯂꯀꯥꯟꯗꯒꯨꯝꯕ ꯈꯛꯇ ꯑꯗꯨꯝ ꯆꯪꯕ ꯑꯗꯨ ꯈꯛꯇꯅꯤꯅ
ꯎꯝ ꯦ ꯌꯥ ꯎꯝ ꯊꯝꯆꯦꯠꯁꯨ ꯆꯥꯏ
ꯑꯣ ꯃꯌꯥꯝ ꯂꯩꯔꯝꯕꯅꯤꯅ ꯑꯗꯨꯗꯣ
ꯎꯝ
ꯑꯣꯝ
ꯍꯂ
ꯑꯦꯝ ꯌꯨꯗ ꯂꯩꯔꯗꯤ ꯑꯁ ꯑꯗꯨ ꯂꯧꯕ ꯂꯥꯛꯄ ꯌꯥꯕ
ꯎꯝ
ꯊꯝꯖꯦꯗꯨ ꯆꯒꯦ
ꯎ
ꯑꯩꯒꯤ ꯑꯦꯀꯥꯎꯟꯗ ꯊꯥꯔꯛꯑꯣ
ꯊꯝꯆꯦꯠꯇꯣ ꯊꯥꯔ ꯂꯣꯏꯔꯦ ꯀꯩꯅꯣ ꯑꯗꯨꯕꯨ ꯑꯗꯨꯕꯨꯗꯤ ꯌꯥꯝ ꯂꯥꯏꯕ ꯊꯕꯛꯇꯨꯕꯨ ꯌꯥ ꯊꯥꯔꯛꯀꯦ ꯊꯥꯔꯛꯀꯦ ꯀꯦꯁꯨ ꯈꯜꯂꯨꯅ
ꯑꯦꯀꯥꯎꯟ ꯊꯔ ꯑꯦꯀꯥꯎꯟ ꯑꯁ ꯀꯃꯥꯏꯅ ꯋꯤꯗ꯭ꯔꯣ ꯇꯧꯒꯅꯤ ꯑꯗꯨꯗ
ꯅꯪꯗꯤ ꯉꯁꯤ ꯑꯌꯨꯛꯇ ꯀꯩꯀꯩ ꯇꯧꯒꯦ ꯀꯩꯀꯩ ꯉꯁ ꯑꯩꯒꯤ ꯑꯣꯏꯅ ꯋꯥꯔꯤ ꯂꯤꯔꯛꯀꯦꯁꯦ ꯀꯣꯟꯅ ꯂꯤꯔꯛꯑꯣ ꯅꯪꯒꯤꯅꯀꯣ
ꯑ
ꯎꯝ ꯐꯣꯇꯣꯁꯦ ꯀꯥꯞꯄꯁꯤ ꯀꯥꯞꯄꯁꯤ ꯀꯥꯞꯄꯁꯤ ꯊꯝꯆꯦꯠꯇꯣ ꯈꯔꯗꯤ ꯅꯧꯔꯤꯕꯔꯤꯕꯀꯣ ꯅꯧꯕ ꯈꯪꯕ ꯅꯠꯇ꯭ꯔꯣ ꯑꯉꯥꯡ ꯑꯣꯏꯕꯗꯣ
ꯈ ꯈꯥꯏ
ꯑꯔꯇꯒ ꯑꯗꯨꯒꯅꯦ ꯍꯦꯛꯄꯗꯣ ꯃꯄꯨꯝ ꯑꯃꯗꯣ ꯊꯝꯆꯦꯠ ꯑꯃꯗꯣ
ꯎꯝ
ꯆꯥꯕ ꯂꯣꯏ ꯍꯥꯏꯗꯤ ꯂꯣꯏꯃꯛ ꯌꯥꯎꯗꯦꯕ ꯃꯥꯒꯤ ꯃꯅꯨꯡꯗꯣ ꯑꯗꯨꯗꯦ